ꯍꯜꯂꯣ ꯇꯥꯏ ꯇꯥꯏ ꯅꯪꯒꯤ ꯊꯥꯔꯛꯄ ꯐꯨꯔꯤꯠꯇꯣ ꯑꯗꯨꯝ ꯁꯦꯇꯤ ꯑꯥꯏ ꯀꯩꯅꯣꯗ ꯑꯩꯈꯣꯏ ꯑꯩꯈꯣꯏ ꯃꯦꯝ ꯑꯃꯗ ꯊꯥꯕ ꯌꯥꯅꯤꯌꯦ ꯃꯥ ꯑꯗꯨꯝ ꯑ ꯀꯩꯅꯣ ꯇꯧꯒꯦ ꯍꯥꯏꯔꯛꯀꯅꯤ
ꯎꯝ ꯍꯥꯏꯗꯤ ꯀꯣꯂꯦꯖꯀꯤ ꯐꯨꯔꯤꯠ ꯑꯗꯨꯝ ꯃꯥꯟꯗ꯭ꯔꯅꯦ
ꯃꯥꯂꯦ
ꯎꯝ
ꯑꯗꯒꯤ ꯑ ꯑꯩꯒꯤ ꯑꯩꯈꯣꯏ ꯕꯥ ꯐꯣꯟꯁꯤꯗꯗꯤ ꯀꯣꯜ ꯂꯥꯛꯄꯁꯦ ꯇꯥꯏꯑꯕ ꯑꯩꯒꯤꯗꯗꯤ ꯀꯣꯜ ꯂꯥꯛꯄꯁꯦ ꯇꯥꯗꯕ ꯑꯩꯒꯤꯗꯤ ꯑꯩꯈꯣꯏ ꯃꯥꯅ ꯊꯥꯎꯗ ꯇꯥꯎꯔꯨꯕ ꯐꯣꯟ ꯑꯣꯏꯕꯅꯤꯅ
ꯅꯪ ꯀꯩꯅꯣ ꯇꯧꯗ꯭ꯔꯕꯣ ꯃꯈꯣꯟ ꯊꯣꯛꯇ꯭ꯔꯕꯣ ꯀꯣꯜꯗꯣ
ꯃꯈꯣꯟ ꯆꯨꯝꯅꯒꯤ ꯀꯣꯜꯗꯗꯤ ꯊꯣꯛꯂꯛꯄ
ꯑꯥ
ꯑꯗꯒꯤ ꯚꯥꯏꯕ꯭ꯔꯦꯁꯟ ꯊꯝꯕꯁꯨꯀꯣ ꯑꯥ ꯚꯥꯏꯕ꯭ꯔꯦꯁꯟꯗꯣ ꯀꯛꯆꯦꯡꯄ ꯇꯥꯞꯇ ꯑꯦ ꯇꯧꯔ ꯇꯣꯛꯑꯦ
ꯍ ꯗ꯭ꯔꯦ ꯐꯣꯟ ꯑꯃ ꯂꯩꯅꯕ ꯇꯧꯔꯁꯦ
ꯂꯩ ꯂꯩꯕꯨꯗꯤ ꯂꯩꯒꯦ ꯈꯟꯕꯅꯦ ꯑꯗꯣ ꯈꯪꯗꯦꯗ ꯑꯩ ꯑꯩꯅ ꯈꯜꯂꯤꯁꯦ ꯑꯩ ꯕꯥꯔꯗꯦ ꯂꯩꯅꯕ ꯅꯪꯅꯕ ꯂꯩꯕ ꯉꯝꯒꯗ꯭ꯔꯁꯤꯅꯦ ꯑꯗꯣ ꯑꯩꯈꯣꯏꯃꯥꯒꯤ ꯄꯣꯠ ꯑꯃ ꯂꯧꯔꯤꯕꯀꯣ ꯄꯩꯁꯥꯗꯨ ꯄꯨꯂꯞ ꯊꯤꯗꯣꯛꯇ ꯄꯥꯝꯃꯨꯕ ꯂꯣꯟ ꯑꯣꯏꯅ ꯂꯧꯕꯅ ꯐꯩꯅ ꯈꯟꯕ ꯑꯩꯅ
ꯑꯦ ꯃꯔꯨꯞ ꯃꯔꯨꯞ ꯍꯨꯟꯕꯩ ꯇꯥꯏꯞꯇ ꯅꯪ ꯂꯣꯟ ꯑꯣꯏꯅ ꯂꯧꯔꯁꯨ ꯌꯥꯏ ꯀꯩꯅꯣ
ꯑꯗꯨꯅꯦ ꯑꯗꯨꯃꯥꯏ ꯂꯧꯕꯅ ꯐꯩꯅ ꯈꯟꯕ ꯑꯩꯗꯣ
ꯎꯝ ꯍꯧꯖꯤꯛꯀꯥꯟꯗꯤ ꯑꯃꯨꯛ ꯏꯟꯇ꯭ꯔꯦꯁ ꯌꯥꯎꯗꯕꯤꯗ ꯑꯗꯒꯤ ꯗꯥꯎꯟ ꯄꯦꯃꯦꯟꯁꯨ ꯖꯦꯔꯣ ꯑꯣꯏꯕꯤ ꯌꯥꯝ ꯊꯣꯛꯑꯦꯗꯅ
ꯎꯝ ꯗꯥꯎꯟ ꯄꯦꯃꯦꯟ ꯍꯥꯏꯁꯦ ꯍꯥꯟꯅ ꯀꯩꯝ ꯍꯨꯗꯕꯤꯗꯣ ꯅꯠꯇ꯭ꯔꯣ
ꯎꯝ ꯎꯝ ꯍꯥꯟꯅ ꯃꯌꯥꯝ ꯊꯥ ꯊꯝ ꯃꯌꯥꯝ ꯍꯥꯏꯗꯤ ꯇꯪꯈꯥꯏ ꯑꯃ ꯍꯦꯟꯅ ꯑꯣꯔ ꯃꯌꯥꯝ ꯄꯤꯗꯕꯤ ꯑꯣꯏꯕ꯭ꯔꯥ ꯀꯩꯅꯣꯝ ꯇꯧꯕꯅꯦ
ꯎꯝ ꯗꯥꯎꯟ ꯄꯦꯃꯦꯟꯠ ꯊꯝꯅꯗꯕ ꯑꯗꯨꯝ ꯊꯝꯗꯅ ꯑꯗꯨꯝ ꯂꯧꯕ ꯌꯥꯕꯁꯨ ꯃꯌꯥꯝ ꯂꯩꯗꯅꯀꯣ
ꯂꯩꯔꯦ ꯂꯩꯔꯦ ꯑꯗꯩ ꯏꯟꯇꯔꯦꯁꯁꯨ ꯍꯨꯟꯗꯕꯤ ꯂꯩꯔꯕꯅꯦꯕ
ꯑꯁ ꯑꯩꯗꯤ ꯉꯔꯥꯡ ꯁꯟꯗꯦ ꯑꯣꯏꯔ ꯀꯩꯝ ꯆꯥꯍꯧꯗꯁꯥ ꯑꯩ ꯊꯋꯥꯏꯁꯦ ꯌꯥꯝ ꯅꯨꯡꯉꯥꯏꯇꯦ
ꯑꯁꯦꯡꯕ ꯑꯗꯣ ꯋꯥꯟꯅꯕꯩꯅꯦ ꯍꯥꯏꯕ
ꯃꯥꯅꯦ ꯋꯥꯏ ꯍꯥꯏꯕ ꯋꯥꯕꯩꯗꯤ
ꯎꯝ
ꯑꯗꯨꯒꯤꯁꯨꯅꯦ ꯍꯥꯏꯗꯤ ꯆꯠꯂꯨꯕꯒꯤ ꯑꯃ ꯑꯁꯦꯡꯕꯩꯁꯨꯅꯦ ꯍꯥꯏꯗꯤ ꯑꯗꯣ ꯅꯨꯡꯇꯤꯒꯤ ꯑꯃꯨꯛ ꯆꯠꯈ꯭ꯔꯒꯗꯤ ꯑꯃꯨꯛ ꯐꯕꯀꯣ ꯀꯣꯂꯦꯖ ꯈꯥꯆꯠ ꯂꯩꯀꯥꯟꯗ ꯈꯔ ꯐꯩ ꯑꯁ ꯍꯧꯖꯤꯛꯇꯤ ꯅꯣꯡꯐꯥꯗꯣ ꯑꯗꯨꯃꯥꯏꯅ ꯁꯨꯝ ꯆꯠꯊꯣꯛꯄꯒꯤ ꯀꯣꯛ ꯆꯤꯛꯄꯗ ꯂꯨꯝꯕ ꯇꯧꯕꯗꯣ
ꯑꯥ
ꯇꯧꯋꯦ ꯍꯥꯏꯕ
ꯇꯧꯋꯦ ꯇꯧꯋꯦ
ꯑ꯭ꯁ
ꯑꯁꯀꯥꯏꯗꯒꯤ ꯑꯃ ꯏꯁꯥꯗ ꯀꯩꯝꯇ ꯍꯥꯏꯅꯤꯡꯗꯕ ꯋꯥꯕꯩ ꯇꯥꯏꯞ ꯇꯧꯕꯗꯣ ꯑꯃ ꯐꯥꯎꯋꯦ ꯍꯥꯏꯕ
ꯍꯥꯎꯋꯦ ꯑꯁꯦꯡꯕꯒꯤ ꯌꯥꯝ ꯇꯜꯂꯦꯗ ꯏꯕꯦꯝꯃ
ꯎꯝ
ꯀꯩ ꯃꯊꯦꯜ ꯆꯥꯔꯒꯦ ꯅꯪ
ꯑꯩꯗꯣ ꯉꯥ ꯀꯧꯇꯥ ꯊꯣꯡꯕ ꯑꯃꯅꯦ
ꯎꯝ
ꯑꯗꯨꯒ ꯁꯦꯕꯣꯠ ꯊꯣꯡꯕ ꯑꯃ ꯇꯧꯔ ꯆꯥꯏ
ꯍꯧꯊꯔꯦ
ꯍꯧꯎꯊꯔꯦ
ꯎꯝ ꯑꯩꯈꯣꯏꯗꯤ ꯀꯩꯖꯥꯡꯅ ꯊꯣꯡꯉꯝꯗꯣꯏꯅꯣ ꯈꯪꯗ ꯑꯩꯈꯣꯏꯗꯤ ꯁꯧ꯭ꯔꯤꯒꯨꯝꯕ ꯍꯋꯥꯏꯒꯨꯝꯕ ꯊꯣꯡꯉꯝꯗꯧ ꯃꯥꯜꯂꯦ ꯀꯩ ꯊꯣꯡꯒꯦ ꯃꯌꯥꯟ ꯃꯌꯥꯟ ꯑꯩꯅ ꯈ꯭ꯋꯥꯏ ꯆꯥꯅꯤꯡꯗꯕ
ꯀꯩ ꯍꯥꯏꯅꯣ
ꯃꯌꯥꯟ ꯃꯌꯥꯟꯁꯦ ꯌꯥꯝ ꯆꯥꯅꯤꯡꯗꯦꯕ ꯑꯩꯗꯤ
ꯎꯝ ꯑꯩꯁꯨ ꯇꯁꯦꯡꯅ ꯑꯃꯈꯛ ꯆꯥꯅꯤꯡꯉꯤ
ꯍꯣꯏ ꯑꯩ ꯃꯌꯥꯝ ꯃꯌꯥꯝꯁꯦ ꯆꯥꯅꯤꯡꯁꯦ ꯃꯌꯥꯝ ꯑꯣꯏꯔꯁꯨ ꯈꯔ ꯑꯍꯥꯎꯕ ꯃꯌꯥꯝ ꯑꯣꯏꯗꯤ ꯑꯃꯨꯛ ꯐꯕ
ꯎꯝ ꯍꯝ
ꯃ ꯃ ꯍꯥꯎꯗꯔꯣ ꯐꯪꯅꯦ ꯇꯤꯟꯅ ꯍꯒꯂ ꯃꯌꯥꯝ ꯃꯅ
ꯎꯝꯎꯝꯎꯝ
ꯀꯣꯛ ꯉꯥꯎꯏ ꯑꯁ ꯑꯩ ꯑꯁ ꯆꯠꯄꯗꯣ ꯆꯠꯄꯩꯗꯣ ꯌꯥꯝ ꯆꯠꯅꯤꯡꯉꯦ ꯑꯩꯗꯤ
ꯆꯠꯁꯦ
ꯑꯁꯦꯡꯕꯒꯤ ꯍꯥꯏꯗꯤ ꯀꯣ ꯆꯠꯅꯤꯡꯗ ꯉꯔꯥꯡ ꯑꯥꯗ ꯂꯩꯍꯧ ꯃꯣꯏ ꯑꯥꯗ ꯂꯩꯍꯧꯕ ꯗ꯭ꯔꯦꯁ ꯃꯌꯥꯝꯗꯣ ꯑꯩꯈꯣꯏꯅ ꯑ ꯑꯩꯈꯣꯏꯅꯗꯤ ꯄꯥꯝꯖꯔꯁꯨ ꯑꯩꯈꯣꯏꯁꯦ ꯍꯥꯏꯗꯤ ꯑꯗꯨꯝ ꯁꯤꯃꯁꯨ ꯑꯩꯈꯣꯏ ꯑꯩꯈꯣꯏꯒꯤꯁꯤꯗ ꯑꯗꯨꯝ ꯂꯤꯛꯄꯗꯤ
ꯑꯥ ꯀꯩꯗꯧꯋꯦꯕ ꯇꯥꯔꯕꯣ ꯀꯦꯅ ꯀ